ꯏꯇꯥꯕꯨ ꯀꯩꯗꯧꯔꯝꯃꯤꯅꯣ ꯍꯧꯖꯤꯛꯄꯣ꯫
ꯑꯣ ꯑꯩ ꯐꯤ ꯁꯥꯕꯒꯤ ꯀꯣꯟꯗ ꯂꯩꯌꯦ ꯐꯤ ꯀꯟꯅ ꯁꯥꯔꯝꯕꯅꯤ ꯏꯇꯥ
ꯊꯕꯛ ꯌꯥꯝ ꯆꯤꯟꯒ꯭ꯔ ꯃꯥꯜꯂꯦ ꯌꯥꯝ ꯄꯣꯡꯒ꯭ꯔꯦ ꯏꯇꯥꯥ ꯍꯣꯏꯖꯦ꯫
ꯍꯣ ꯑꯇꯩꯒꯤꯅ ꯑꯩꯗꯨ ꯐꯣꯟ ꯕꯦꯂꯦꯟꯁ ꯂꯣꯏꯊꯣꯛꯈꯤꯕ ꯑꯗꯒꯤ꯫ ꯖꯤꯑꯣꯅꯤꯅ ꯍꯥꯞ ꯍꯥꯞꯄꯔꯣꯏꯅ ꯍꯥꯞꯇꯕꯅꯦ ꯑꯗꯨꯒꯤꯅꯤ ꯏꯇꯥ ꯁꯥꯎꯒꯅꯣ ꯑꯩꯁꯨ ꯋꯥꯏ ꯐꯥꯏꯁꯨꯅꯦ ꯁꯝ ꯕꯗꯨꯁꯨ ꯑꯩꯈꯣꯏ ꯇꯥꯃꯣ ꯍꯣꯏꯒꯤ ꯋꯥꯏ ꯐꯥꯏ ꯕꯦꯂꯦꯟꯁꯇꯨꯁꯨ ꯂꯣꯏꯊꯣꯛꯈ꯭ꯔꯦꯅ ꯍꯥꯏꯕ ꯑꯗꯨꯒꯤꯅꯤ ꯏꯇꯥ꯫ ꯏꯇꯥꯅ ꯏꯈꯪ ꯈꯪꯍꯧꯗꯅ ꯐꯣꯟ ꯇꯧꯔꯛꯏꯁꯤꯕꯨ ꯀꯩ ꯍꯥꯏꯒꯦ ꯍꯥꯏꯅꯣ ꯏꯇꯥ꯫
ꯏꯇꯥ ꯍꯣꯏꯗꯤꯅꯦ ꯌꯥꯝ ꯅꯨꯡꯉꯥꯏꯒ꯭ꯔ ꯃꯥꯜꯂꯤ꯫ ꯏꯇꯥꯗꯣ ꯀꯃꯥꯏ ꯀꯃꯥꯏ ꯇꯧꯔꯤꯒꯦꯅ ꯁꯨꯝ ꯇꯧꯔꯛꯄꯅꯤꯗ ꯑꯗꯨꯒꯤꯕꯨꯗꯤ ꯑꯗꯣ ꯏꯇꯥꯕꯨ ꯐꯤ ꯁꯥꯥꯏꯗꯣ ꯀꯩ ꯐꯤꯅꯣ ꯁꯥꯔꯤꯕꯣ꯫
ꯑꯁ ꯃꯆꯨꯁꯤ ꯂꯩ ꯃꯆꯨꯗ ꯁꯥꯏꯌꯦ ꯏꯇꯥ ꯅꯪꯅ ꯌꯥꯝ ꯄꯥꯝꯖꯕ ꯃꯆꯨ ꯅꯦ ꯈꯪꯉꯕ꯭ꯔꯥ ꯑꯝꯇ ꯌꯦꯡꯕ ꯂꯥꯛꯎꯗꯅ꯫ ꯏꯇꯥ꯫
ꯑꯣ ꯂꯥꯛꯀꯦ ꯂꯥꯛꯀꯦ ꯌꯥꯝ ꯐꯔꯦꯅꯦ ꯑꯗꯨꯗꯤ ꯑꯁ ꯔꯥꯅꯤ ꯃꯅꯥꯎꯒ ꯁꯥꯔꯝꯃꯤꯅ ꯅꯪꯗꯤ ꯄꯩꯁꯥꯗꯤ ꯍꯥꯏꯒꯠꯇꯅ ꯄꯥꯏꯔꯝꯃꯅꯤ ꯄꯩꯁꯥꯗꯨꯛ ꯄꯥꯏꯊꯣꯛꯑꯕ ꯅꯪꯅ ꯐꯣꯟ ꯕꯦꯂꯦꯟꯁꯀ ꯍꯥꯞꯅꯤꯡꯗ꯭ꯔꯤ ꯂꯤꯛꯃꯟꯅꯁꯨ ꯂꯤꯛꯃꯟꯒ꯭ꯔꯦꯗ ꯏꯇꯥ ꯅꯪ꯫
ꯍꯣꯏ ꯌꯥ ꯁꯦꯝꯕꯗ ꯄꯩꯁꯥꯗꯣ ꯊꯥꯗ ꯂꯩꯔꯦ ꯑꯗꯨꯅꯅꯦ ꯑꯩꯗꯣ꯫ ꯕꯦꯂꯦꯟꯁꯀꯗ ꯍꯥꯄ ꯉꯝꯗ꯭ꯔꯦ꯫ ꯊꯥ ꯑꯃꯗꯅꯦ ꯂꯨꯄꯥ ꯂꯤꯁꯤꯡ ꯑꯅꯤ ꯑꯅꯤ꯫ ꯄꯨꯔ ꯆꯠꯂꯦꯕ ꯑꯗꯨꯗꯨꯒꯤꯅꯦꯗ
ꯐꯩ ꯐꯩ ꯃꯤ ꯃꯁꯛ ꯐꯖꯕꯤꯒ ꯑꯣꯟ ꯑꯣꯟꯒꯤꯗꯧꯔꯦꯀꯣ ꯃꯊꯪ ꯌꯥꯎꯁꯪꯗꯗꯤ ꯅꯨꯄꯥ ꯌꯥꯝꯅ ꯇꯥꯟꯅꯗꯅ ꯑꯩꯅ ꯅꯪ ꯅꯨꯄꯥ ꯉꯕꯨ ꯁꯥꯎꯅꯗꯅꯅꯦ ꯏꯕꯤꯝꯃ ꯐꯔꯛ ꯇꯥꯖꯅꯤꯍꯦ
ꯌꯥꯎꯁꯪꯒ ꯊꯣꯛꯀꯦ ꯌꯥꯗꯦ ꯌꯥꯎꯁꯪꯒ ꯊꯣꯛꯀꯦꯒ ꯌꯥꯗꯦꯗ ꯑꯁ ꯍꯖꯤꯗꯤ ꯏꯕꯦꯝꯃ ꯊꯤꯡꯕ ꯍꯧꯔꯦ ꯌꯥꯎꯁꯪ ꯊꯣꯛꯄ ꯌꯥꯔꯣꯏꯅ
ꯑꯁ ꯍꯧꯖꯤꯛꯇꯒꯤ ꯍꯧꯅ ꯇꯧꯔꯤꯁꯤꯅꯗꯤ ꯑꯗꯨ ꯏꯇꯥꯗꯤ ꯆꯥꯛ ꯏꯁꯤꯡꯗꯤ ꯆꯥꯔꯕ ꯀꯃꯥꯏ ꯇꯧꯔꯒꯦ
ꯆꯥꯗ꯭ꯔꯤꯌꯦ ꯑꯁ ꯈꯝꯕꯟ ꯈꯨꯆꯥꯎ ꯑꯃꯅꯤ ꯏꯕꯦꯝꯃ ꯒ꯭ꯌꯥꯟꯒ ꯇꯥꯗꯦ ꯅꯨꯄꯥꯒ ꯀꯣꯏꯔꯨꯅꯨ ꯅꯪꯁꯨ
ꯑꯗꯨ ꯍꯥꯏꯔꯒꯅꯤ ꯏꯇꯥ ꯀꯣꯜ ꯇꯧꯔꯛꯏꯁꯦ ꯑꯇꯩꯒꯤꯗꯁꯨ ꯅꯠꯇꯦꯗ ꯍꯣꯏ ꯇꯥꯁꯨ ꯁꯨꯝ ꯅꯨꯡꯉꯥꯏꯔꯤꯕ꯭ꯔꯥ ꯄꯥꯎꯒ ꯐꯥꯎꯔꯛꯇꯕꯗꯨꯗ ꯂꯝꯒ ꯂꯥꯞꯅꯔꯦ ꯑꯗꯨꯅ ꯀꯃꯥꯏꯅ ꯇꯧꯔꯤꯅꯣ ꯈꯣꯠꯂꯤꯅꯣꯅ ꯁꯨꯝ ꯅꯨꯡꯉꯥꯏꯔꯤꯕꯅ ꯇꯧꯔꯛꯄꯅꯦ ꯑꯩꯗꯣ ꯑꯗꯨ ꯈꯛꯁꯨ ꯅꯠꯇꯅꯅꯦ ꯉꯍꯥꯟꯋꯥꯏ ꯑꯩꯈꯣꯏ ꯃꯌꯥꯝ ꯄꯨꯟꯒꯤ ꯏꯃꯥꯟꯅꯕꯤꯁꯤꯡꯗꯣ ꯑꯗꯨꯗꯣ ꯃꯣꯏꯁꯨ ꯉꯥꯍꯟ ꯑꯩꯉꯣꯟꯗ ꯀꯣꯜ ꯇꯧꯔꯛꯑꯝꯕ ꯑꯗꯨꯅ ꯑꯁ ꯍꯟꯗꯛꯇꯤ ꯑꯩꯈꯣꯏꯗꯣ ꯆꯥꯛ ꯆꯔꯥ ꯑꯃ ꯆꯥꯔꯒ ꯂꯝ ꯀꯣꯏꯕ ꯆꯠꯁꯦ ꯈꯣꯠꯁꯦꯅ ꯑꯗꯨꯃꯥꯏꯅ ꯍꯥꯏꯅꯕꯅꯦꯕ ꯍꯥꯏꯐꯦꯠ ꯑꯗꯣ ꯅꯪꯁꯨ ꯌꯥꯎꯔ ꯋꯥꯔꯤ ꯁꯥꯟꯅꯁꯦ ꯅꯪ ꯐꯣꯟꯗꯨꯁꯨꯅꯦ ꯏꯟꯀꯃꯤꯡ ꯑꯗꯨꯝ ꯀꯣꯜ ꯂꯩꯕ ꯅꯪꯒꯤ ꯅꯪꯒꯤ ꯖꯤꯑꯣ ꯗꯨꯗꯤ ꯑꯩꯗꯣ ꯈꯪꯗ꯭ꯔꯦꯕ ꯅꯨꯡꯁꯤꯖꯨ ꯃꯤꯉꯣꯟꯗꯩ ꯐꯪꯉꯒꯅꯤ ꯑꯩꯅ ꯅꯪꯉꯣꯟꯗ ꯇꯧꯔꯛꯏꯁꯦ ꯅꯪꯒꯤ ꯍꯥꯟꯅ ꯏꯌꯥꯔꯇꯦꯜꯗꯨꯗꯤ ꯏꯟꯀꯃꯤꯡ ꯀꯣꯜ ꯂꯩꯔꯦ ꯑꯗꯨ ꯅꯝꯕꯔꯗꯨꯣ ꯌꯥꯒꯤꯗ꯭ꯔꯕꯣ ꯀꯃꯥꯏ ꯇꯧꯒ꯭ꯔꯒꯦ
ꯐꯣꯟꯗꯣ ꯇꯥꯍꯧꯔꯦ ꯑꯗꯨꯒꯤ ꯑꯅꯧꯕ ꯃ ꯁꯤꯜꯂꯕꯅꯦ ꯍꯟꯇꯛꯁꯦ ꯗꯁꯥ ꯍꯥꯏꯒꯗ꯭ꯔꯥ ꯈꯪꯗꯦ ꯅꯍꯥꯟꯗꯣ ꯏꯃꯥꯟꯅꯕꯤꯗ ꯆꯠꯂꯤꯉꯩ ꯆꯠꯂꯒꯅꯦ ꯑꯗꯨꯝ ꯕꯦꯛꯇ ꯍꯥꯞꯆꯤꯟꯕ ꯇꯥꯍꯧꯔꯕ ꯃꯥꯜꯂꯦꯕ ꯍꯜꯂꯛꯄꯗꯤ ꯌꯥꯎꯔꯝꯗ꯭ꯔꯦ ꯑꯗꯨꯗꯒꯤ ꯐꯣꯟ ꯑꯃꯃꯨꯛ ꯐꯣꯟ ꯑꯃꯃꯨꯛ ꯎ ꯂꯩꯔꯨꯔꯦ ꯑꯗꯨꯗꯒꯤ ꯀꯩꯅꯣ ꯇꯧꯋꯦꯕ ꯑꯗꯨꯃꯥꯏꯅ ꯇꯧꯔꯀꯥꯟꯗ ꯁꯤꯝꯁꯦ ꯑꯅꯧꯕ ꯁꯤꯟꯕꯅꯦ ꯏꯃꯥꯟꯅꯕꯤ ꯑꯇꯩ ꯈꯛꯇꯪꯅꯦ ꯑꯩ ꯅꯣꯏꯗꯁꯨ ꯃꯊꯪ ꯃꯊꯪ ꯍꯥꯏꯔꯛꯀꯦ ꯇꯧꯔꯒꯅꯦ ꯑ ꯍꯥꯏꯕꯗꯣ ꯐꯔꯛ ꯇꯥꯗꯅꯅꯦ ꯅꯝꯕꯔꯗꯨꯁꯨ ꯐꯣꯟ ꯇꯥꯍꯧꯕꯗ ꯂꯣꯏ ꯌꯥꯎꯔꯤꯕꯗꯨꯒꯤ ꯀꯩꯅꯣ ꯇꯧꯔꯕ ꯑꯗꯨꯗꯨꯒꯤ ꯈꯪꯗ꯭ꯔꯤꯅꯦ ꯑꯃꯅꯤ ꯈꯛꯇꯪ ꯈꯪꯕꯅꯦ
ꯏꯇꯥꯖꯨ ꯍꯣꯏ ꯑꯗꯨꯕꯨꯗꯤ ꯏꯇꯥꯅ ꯅꯝꯕꯔꯗꯨꯅꯨꯡꯗꯣ ꯂꯩꯇꯕꯩ ꯀꯣꯜ ꯇꯧꯗꯕ ꯑꯣꯏꯔꯝꯃꯅꯤ ꯑꯗꯨꯗꯤ ꯑꯗꯨꯃꯥꯏꯅ ꯈꯟꯗꯣꯛꯑꯒꯦ ꯏꯇꯥꯅ ꯐꯤꯗꯤ ꯅꯣꯡꯃꯗ ꯍꯥꯏꯗꯤ ꯑꯗꯨꯝ ꯁꯥꯕ ꯉꯝꯕ꯭ꯔꯥ ꯀꯃꯥꯏꯅ ꯇꯧꯏ
ꯎꯝ ꯍꯣꯏ ꯔꯥꯅꯤ ꯊꯥ ꯑꯝꯗ ꯑꯅꯤꯗꯤ ꯁꯥꯕ ꯉꯝꯃꯦ ꯑꯗꯨꯒ ꯕꯣꯔꯗꯔ ꯆꯜꯂꯒꯗꯤ ꯊꯥ ꯑꯃ ꯆꯪꯉꯤꯗ ꯐꯤ ꯁꯥꯕꯁꯤꯁꯨ ꯌꯥꯝ ꯋꯥꯏꯗꯦ ꯏꯕꯦꯝꯃ ꯑꯗꯣ ꯏꯇꯥꯥ ꯀꯩꯁꯨꯝ ꯈꯜꯂꯨꯅꯨꯁꯦ ꯅꯪ ꯊꯕꯛ ꯑꯃ ꯇꯧꯁꯦꯅ ꯅꯍꯥꯋꯥꯏ ꯗꯥꯏꯅꯦ ꯅꯪꯅ ꯑꯦꯛꯖꯝ ꯉꯩꯗ ꯑꯗꯨꯗꯣ ꯑꯝꯇ ꯍꯪꯉꯛꯑꯣ ꯑꯩ ꯐꯤꯁꯦ ꯁꯨꯝ ꯁꯥꯔ ꯂꯩꯔꯗꯤꯅꯦ ꯑꯩ ꯈꯪꯗꯦ ꯋꯥ ꯋꯥꯏꯑꯦ ꯊꯕꯛ ꯆꯠꯈꯤꯕꯅ ꯐꯗꯧ ꯃꯥꯥꯟ ꯑꯗꯨꯒꯤ ꯑꯩꯁꯦ ꯏꯇꯥꯗꯁꯨ ꯐꯣꯟꯗꯤ ꯇꯧꯔꯛꯅꯤꯡꯉꯝꯕꯅꯦ ꯇꯧꯔꯀꯥꯟꯗ ꯑꯝꯇ ꯊꯕꯛꯇꯣ ꯇꯧꯍꯧꯁꯦꯅ ꯑꯗꯨꯒ ꯏꯇꯥꯅ ꯀꯣꯏꯕ ꯆꯠꯁꯦꯅꯁꯨ ꯍꯥꯏꯗꯥꯏꯅꯦ ꯏꯃꯥꯟꯅꯕꯤ ꯍꯣꯏꯗ ꯍꯪꯅꯒꯣ ꯎꯝ ꯍꯧꯖꯤꯛꯀꯤ ꯀꯥꯡ ꯃꯇꯝ ꯑꯣꯏꯕꯅꯤꯅ ꯊꯔꯣ ꯊꯝꯕꯥꯜꯁꯨ ꯃꯌꯥꯝ ꯁꯥꯠꯂꯤꯗꯅꯀꯣ ꯑꯗꯨꯅ ꯏꯇꯥ ꯑ ꯀꯩꯅꯣ ꯃꯣꯏꯒꯤ ꯄꯥꯠ ꯂꯩꯕꯗ ꯊꯔꯣ ꯊꯝꯕꯥꯜ ꯃꯌꯥꯝ ꯁꯥꯠꯂꯦ ꯅꯍꯥꯟꯃꯨꯛ ꯑꯈꯣꯏ ꯑꯦꯛꯖꯥꯝ ꯂꯣꯏꯅꯔꯀꯥꯟꯗ ꯀꯥꯡ ꯃꯇꯝꯗ ꯂꯥꯛꯑꯣꯅ ꯍꯥꯏꯔꯛꯄꯗꯣ ꯑꯗꯨ ꯑꯗꯨꯗꯣ ꯆꯠꯂꯨꯔꯁꯤꯗꯅ
ꯌꯥꯏꯌꯦ ꯌꯥꯏꯌꯦ ꯍꯧꯖꯤꯛꯁꯦ ꯊꯝꯕꯥꯜ ꯌꯥꯝ ꯁꯥꯠꯅꯔꯦ ꯍꯥꯏꯌꯦ ꯃꯥ ꯑꯉꯥꯡꯕꯗꯒꯤ ꯑꯉꯧꯕꯗꯒꯤ ꯌꯥꯝ ꯁꯥꯠꯂꯦ ꯊꯝꯆꯦꯠꯀꯥꯁꯨ ꯈꯔꯂꯩꯔꯗꯤ ꯄꯥꯜꯂꯛꯑꯅꯤꯌꯦ ꯀꯥꯡ ꯃꯇꯝ ꯂꯣꯏꯁꯜꯂꯛ ꯈꯦꯆꯤ ꯆꯥꯅꯔꯁꯨ ꯌꯥꯔꯦꯅꯦ ꯑꯗꯨꯏꯗꯤ ꯈꯦꯆꯤ ꯆꯥꯟꯅꯕ ꯑꯣꯏꯅ ꯑꯗꯨꯝ ꯊꯝꯅꯥꯗꯒ ꯈꯦꯆꯤ ꯍꯥꯞ ꯆꯥꯕꯗ ꯍꯥꯎꯗꯤ ꯍꯥꯎꯕꯅꯦꯍꯦ ꯑꯗꯨꯃꯥꯏꯅ ꯆꯥꯔꯁꯦ ꯑꯗꯨꯗꯤ ꯑꯗꯨ ꯅꯠꯇ꯭ꯔꯒꯅ ꯃꯣꯏꯅ ꯀꯩ ꯍꯥꯏꯅꯤꯡꯉꯤ ꯖꯥꯠꯅꯣ ꯑꯗꯣ ꯍꯣꯔꯦꯟꯗꯣ ꯍꯣꯏ ꯅꯨꯡꯗꯥꯡꯗꯣ ꯑꯗꯨꯁꯨ ꯀꯣꯜ ꯇꯧꯔꯛꯀꯦ ꯑꯩ ꯑꯗꯨꯗꯨꯒ ꯅꯈꯣꯏ ꯃꯌꯥꯝꯗꯣ ꯀꯟꯐ꯭ꯔꯦꯟꯁ ꯊꯥꯔꯒ ꯀꯃꯥꯏꯅ ꯇꯧꯁꯤꯒꯦ ꯈꯣꯠꯁꯤꯒꯦ ꯑꯗꯨꯃꯥꯏꯅ ꯆꯠꯁꯤꯔꯥ ꯅꯠꯇ꯭ꯔꯒ ꯍꯤ ꯅꯨꯡ ꯇꯣꯡꯕꯅ ꯄꯥꯝꯕ꯭ꯔꯥ ꯅꯠꯇ꯭ꯔꯒꯅ ꯑꯃꯨꯛ ꯍꯧꯖꯤꯛꯁꯦ ꯁꯥꯁꯨ ꯁꯥꯕꯅꯤꯅ ꯑꯃꯨꯛ ꯅꯨꯡꯒ ꯂꯩꯔꯒ ꯏꯁꯤꯡꯒ ꯏꯁꯤꯡꯒ ꯆꯦꯟꯕ ꯃꯐꯝꯗꯣ ꯑꯗꯨ ꯆꯠꯁꯤꯒꯥꯏꯗꯤ ꯍꯥꯏꯔꯕꯅꯦꯕ ꯑꯗꯨꯅ ꯐꯗꯣꯔꯤꯕ꯭ꯔꯥ ꯍꯣꯏ ꯈꯟꯅꯔꯁꯤ ꯏꯇꯥ ꯑꯗꯨꯕꯨꯗꯤ
ꯍꯣꯏ ꯌꯥꯏꯑꯦ ꯑꯗꯣ ꯏꯇꯥ ꯑꯗꯩꯗꯨꯁꯨ ꯐꯣꯟꯗꯣ ꯇꯧꯔꯣ ꯅꯪꯅ ꯍꯣꯔꯦꯟꯀꯣ ꯑꯗꯨꯒ ꯑ ꯃꯣꯏꯗ ꯆꯠꯂꯒꯗꯤ ꯐꯣꯟ ꯇꯧꯕ꯭ꯔꯣ ꯃꯣꯏꯗ ꯑꯣꯏꯅ ꯆꯥꯛꯇꯣ ꯆꯥꯔꯁꯤ ꯑꯈꯣꯏ ꯁꯤꯗꯒꯤ ꯏꯟꯖꯥꯡ ꯅꯥꯄꯤꯗꯣ ꯂꯩꯔꯒ ꯂꯥꯛꯑꯒꯦꯅ ꯍꯥꯏ ꯈꯁꯤ ꯌꯦꯟ ꯀꯩꯀꯥ ꯂꯩꯔ ꯄꯨꯔꯒ ꯃꯣꯏ ꯊꯝꯅꯥꯗꯒ ꯍꯥꯞꯄꯒ ꯆꯥꯕꯗꯣ ꯑꯁ ꯁꯥ ꯁꯥꯕꯗꯨꯒ ꯐꯣꯡ ꯐꯣꯡ ꯁꯥꯅ ꯑꯗꯨ ꯌꯥꯝ ꯍꯥꯎꯕꯅꯦ ꯑꯗꯨꯒ ꯃꯤꯃꯤ ꯁꯤꯡꯖꯨꯒ ꯍꯥꯞꯄꯁꯦ ꯊꯝꯅꯥ ꯃꯣꯏ ꯑꯅꯧꯕꯗꯣ ꯃꯥꯅ ꯍꯥꯟꯅ ꯉꯟꯅ ꯑꯃꯨꯛ ꯍꯥꯏꯔꯁꯦ ꯑꯗꯨꯒ ꯀꯣꯠꯂꯒ ꯆꯥꯁꯦ ꯍꯥꯏꯕ ꯅꯪꯕꯨ
ꯍꯣꯏ ꯌꯥꯏꯌꯦ ꯏꯇꯥ ꯃꯤꯃꯤ ꯁꯤꯡ ꯖꯨ ꯇꯧꯔꯒꯅꯦ ꯈꯦꯝꯖꯣꯡꯅꯒ ꯈꯣꯠꯄꯗ ꯍꯥꯎꯕꯅꯤ ꯏꯇ ꯑꯗꯨꯗ ꯑꯁ ꯐꯗꯤ ꯐꯖꯅꯤꯍꯦ ꯄꯥꯠ ꯃꯄꯥꯟꯗꯒ ꯑꯗꯨꯃꯥꯏꯅꯒ ꯆꯥꯕꯗꯣ ꯍꯪꯆꯤꯠ ꯀ ꯂꯥꯡꯑꯥꯒ ꯅꯣꯏꯁꯤꯒ ꯗꯨ ꯇꯣꯡꯗꯕ ꯀꯨꯏꯔꯦ ꯍꯥꯏꯕ ꯉꯍꯋꯥꯏ ꯏꯃꯥꯟꯅꯕꯤꯅ ꯈꯔ ꯈꯔ ꯍꯤꯗ ꯄꯨꯕꯤꯕꯗꯣ ꯑꯗꯨꯁꯨ ꯑꯉꯥꯡꯀꯥꯟ ꯆꯠꯄ ꯋꯥꯅꯤ ꯍꯧꯖꯤꯛꯇꯤ ꯀꯨꯏꯔꯦ ꯑꯗꯨꯁꯨ ꯈꯨꯃꯥ ꯌꯨꯝ ꯆꯠꯂꯀꯥꯟꯗ ꯑꯩꯈꯣꯏ ꯄꯨꯟꯅ ꯆꯠꯂꯀꯥꯟꯗ ꯍꯤ ꯅꯨꯡ ꯇꯣꯡꯈꯤꯕꯒꯤ ꯋꯥꯅꯤ ꯑꯗꯣ ꯀꯣꯏ ꯆꯠꯄ ꯑꯣꯏꯅ ꯇꯣꯡꯈꯤꯕꯅꯦ ꯑꯗꯨꯒꯤ ꯍꯤꯗꯨꯁꯨ ꯏꯃꯥꯟꯅꯅꯕꯁꯤꯡꯒ ꯆꯠꯃꯤꯟꯅꯔꯒ ꯍꯧꯖꯤꯛꯇꯤ ꯀꯨꯏꯔꯦ ꯇꯣꯡꯈꯤꯗꯕ ꯑꯗꯨꯗꯒꯤ ꯑꯦꯛꯖꯥꯝ ꯊꯥ ꯂꯣꯏꯈꯤꯕꯗꯒꯤ ꯀꯣꯏꯆꯠ ꯀꯌꯥꯝ ꯐꯪꯗ꯭ꯔꯦ ꯍꯟꯗꯛ ꯅꯣꯏꯅ ꯄꯨꯟꯗꯣꯏꯁꯦ ꯁꯤ ꯁꯤꯅ ꯑꯃꯨꯛ ꯑꯍꯥꯟꯕꯕꯨ ꯑꯣꯏꯔꯝꯒꯅꯤ ꯃꯁꯤꯡꯕꯨ ꯊꯤꯕ ꯌꯥꯏ ꯏꯇꯥ
ꯍꯣꯏ ꯑꯩꯈꯣꯏꯁꯤꯅꯦ ꯆꯥꯎꯔꯛꯑꯕꯅꯤꯅ ꯌꯨꯝꯒꯤ ꯊꯕꯛ ꯏꯟꯈꯥꯡ ꯇꯧꯔꯤꯉꯩꯗꯅꯦ ꯀꯣꯏ ꯆꯠ ꯇꯣ ꯑꯝꯇ ꯐꯪꯗ꯭ꯔꯦ ꯑꯗꯨ ꯍꯜꯂꯛꯄꯗꯅꯦ ꯀꯩꯅꯣꯗꯒ ꯆꯪꯉꯛꯁꯤ ꯍꯩ ꯔꯥ ꯃꯌꯥꯝ ꯊꯥꯕ ꯂꯩꯒ ꯊꯥꯕ ꯒꯥꯔꯗꯦꯟ ꯑꯃ ꯂꯩꯗꯅ ꯑꯗꯨ ꯏꯇꯥ ꯍꯣꯌ ꯍꯜꯂꯛꯄꯒꯤ ꯂꯝꯕꯤ ꯑꯗꯨꯗꯥꯖꯨ ꯆꯡꯉꯥꯒꯥ ꯐꯣꯇꯣ ꯀ ꯀꯥꯞ ꯇꯅ ꯍꯩ ꯂꯩꯔꯛꯁꯦ ꯑꯗꯩ ꯂꯩ ꯀꯩꯀꯥꯁꯨ ꯃꯌꯥꯝ ꯂꯩꯔꯛꯁꯦ ꯌꯥꯏꯔꯅꯦ ꯃꯣꯏꯗ ꯄꯩꯁꯥꯁꯨ ꯌꯥꯝꯅ ꯍꫭꯡꯉꯦ ꯍꯥꯏꯌꯦ ꯑꯗꯣ ꯆꯠꯂꯥꯒ ꯒꯥꯔꯤ ꯑꯆꯧꯕꯗ ꯆꯠꯂꯒꯅ ꯂꯩ꯫ ꯍꯩ ꯂꯩ ꯆꯥꯔ ꯃꯌꯥꯝ ꯂꯩꯔꯛꯁꯦ ꯑꯗꯨ ꯏꯇꯥꯖꯨ ꯂꯩꯗꯣ ꯆꯥꯎ ꯉꯥꯎꯖꯩꯗꯅ ꯂꯝꯀꯣꯏ ꯆꯠꯂꯨꯕꯒꯤ ꯃꯥ ꯅ ꯑꯔꯥꯞꯄꯗ ꯆꯠꯂꯨꯕꯒꯤ ꯍꯩ ꯂꯩ ꯂꯩꯔ ꯂꯥꯛ ꯑꯦ ꯍꯥꯏꯔꯗꯤ ꯏꯃꯥꯅꯖꯨ ꯍꯔꯥꯎꯖꯔꯅꯤꯗꯅ꯫
ꯍꯩꯒꯤꯕꯨꯅꯤ ꯑꯩꯈꯣꯏꯗ ꯄꯥꯛ ꯍꯧꯗ꯭ꯔꯦ ꯑꯗꯨꯒ ꯂꯩ ꯗꯤꯋꯥꯂꯤꯗ ꯃꯤꯉꯣꯟꯗꯩ ꯂꯧꯅꯗ꯭ꯔꯁꯨ ꯌꯥꯅꯤ ꯑꯩ ꯂꯩ ꯆꯝ ꯃꯌꯥꯝ ꯁꯟꯗꯣꯛꯑꯦ ꯍꯟꯗꯛ꯫ ꯇꯣ ꯑꯗꯨꯗꯩ ꯑꯩꯅꯅꯦ ꯆꯦꯔꯪ ꯃꯆꯥ ꯃꯆꯥꯗꯅꯦ ꯑꯩꯅꯅꯦ ꯂꯩꯁꯥ ꯃꯌꯥꯝ ꯁꯟꯗꯣꯛ ꯄꯅꯦ ꯑꯗꯨꯗꯒꯤ ꯂꯧ ꯌꯥꯅꯤ꯫ ꯑꯩ ꯂꯩ ꯃꯌꯥꯝ ꯊꯥꯏꯌꯦ ꯑꯗꯨꯅ ꯂꯩꯗꯤ ꯃꯤꯉꯣꯟꯗꯒꯤ ꯂꯧ ꯀꯩꯗꯧ ꯂꯧꯅꯗꯣꯏꯅꯣ ꯑꯩꯉꯣꯟꯗꯒꯤ ꯑꯗꯨꯝ ꯂꯧꯔꯁꯨ ꯌꯥꯅꯤ꯫ ꯑꯦ ꯑꯗꯨꯗꯤ ꯅꯪ ꯑꯣ ꯑꯩꯈꯣꯏ ꯀꯣꯏ ꯆꯠꯄ ꯈꯛꯇ ꯅꯠꯇꯅ ꯑꯩꯈꯣꯏꯗ ꯁꯨꯝ ꯂꯥꯛꯑꯣ ꯀꯩꯅꯣ꯫ ꯑꯗꯨꯅꯦ ꯅꯪ ꯁꯨꯝ ꯂꯥꯛꯄ ꯑꯣꯏꯅ ꯅꯈꯣꯏꯗꯣ ꯂꯥꯛꯑꯣ ꯑꯗꯨꯗꯨꯒ ꯅꯪꯅ ꯑꯄꯥꯝꯕ ꯂꯩꯗꯣ ꯅꯪꯖꯨ ꯂꯩ ꯊꯥꯅꯤꯡꯉꯤ ꯍꯥꯏꯕꯅꯤꯅꯅꯦ ꯅꯪꯒꯤ ꯑꯄꯥꯝꯕ ꯂꯩ ꯆꯥꯔꯗꯣ ꯑꯗꯨꯝ ꯈꯜꯂꯒ ꯂꯧꯕ ꯌꯥꯅꯤ꯫ ꯑꯗꯒꯤ ꯒꯝꯂꯥꯒ ꯀꯩꯅꯣ ꯍꯨꯔꯦꯟꯒꯤ ꯊꯪꯅꯔꯤꯕ ꯗꯨꯀꯥꯟꯁꯦ ꯁꯤꯗꯁꯨ ꯌꯥꯝ ꯌꯣꯟꯕꯅꯦ ꯏꯒꯝ ꯒꯝꯂꯥ ꯀꯩꯀ ꯑꯗꯨꯗꯖꯨꯝ ꯑꯗꯨꯅꯖꯨ ꯈꯔ ꯍꯣꯡꯕꯅꯦ ꯒꯝꯂꯥꯗꯣ ꯍꯥꯏꯗꯤ ꯃꯄꯨꯗꯣ ꯉꯥꯡꯅ ꯁꯛꯅꯕ ꯅꯨꯡꯉꯥꯏꯕꯅꯦꯕ꯫ ꯃꯉꯣꯟꯗꯒꯤ ꯂꯩꯔꯖꯨ ꯌꯥꯅꯤ ꯒꯝꯂꯥ ꯀꯩꯀꯩꯗꯣ ꯑꯗꯩ ꯅꯪꯅ ꯄꯥꯝꯖꯕ ꯂꯩꯗꯨꯁꯨ ꯅꯦ ꯑꯗꯨꯝ ꯐꯪꯅꯤꯗ ꯑꯩꯒꯤ ꯋꯥꯈꯜꯗꯗꯤ ꯍꯥꯏꯗꯤ ꯑꯩꯅ ꯊꯥꯔ ꯂꯩꯖꯦ ꯑꯌꯥꯝꯕꯅ ꯑꯗꯨꯝ ꯁꯨꯔꯕꯅꯦꯕ ꯑꯗꯩ ꯃꯈꯟ ꯃꯈꯟ ꯑꯗꯨ ꯏꯇꯥꯅ ꯌꯦꯡꯉ ꯑꯗꯨꯝ ꯈꯪꯉꯅꯤ ꯑꯗꯨ ꯏꯇꯥꯅ ꯄꯥꯝꯕ ꯌꯥꯎꯗꯦ ꯍꯥꯏꯔꯒꯖꯨ ꯏꯇꯥꯅ ꯆꯠꯁꯦ ꯍꯥꯏꯕꯗꯣ ꯑꯗꯨꯝ ꯆꯠꯁꯦ ꯑꯗꯨꯒꯤꯗꯤ꯫ ꯀꯦꯝ ꯀꯥꯏꯗꯦ꯫
ꯍꯣꯏ ꯑꯗꯨꯒꯤꯕꯨꯗꯤꯅꯦ ꯀꯩꯁꯣꯝꯇ ꯀꯥꯏꯗꯤꯌꯦ꯫ ꯀꯣꯏꯕ ꯆꯠꯂꯣ ꯍꯜꯂꯛꯄꯒꯤ ꯂꯝꯕꯤꯗꯣ ꯑꯗꯨꯗꯩꯗꯨꯗ ꯅꯣꯏ ꯌꯨꯝ ꯐꯥꯎꯔ ꯂꯥꯛꯀꯗꯣꯏꯅꯤꯗꯅ ꯏꯇꯥ ꯑꯗꯨ ꯍꯜꯂꯛꯄꯗꯨꯗ ꯑꯣꯏꯅ ꯂꯧꯔꯖꯨ ꯂꯧꯔꯒꯦ ꯂꯩ ꯆꯥꯔꯗꯣ꯫ ꯗꯤ ꯗꯣ ꯑꯩꯈꯣꯏꯗꯤ ꯍꯩ ꯂꯩꯗꯣ ꯑꯩꯈꯣꯏ ꯕꯣꯛꯅ ꯊꯥꯔꯝꯕꯩ ꯋꯥꯅꯤ ꯅ ꯍꯧꯖꯤꯛꯇꯤ ꯀꯪꯉꯛꯑꯦ ꯊꯠꯂꯒ ꯂꯩꯔꯝꯃꯤ ꯑꯗꯨꯅ ꯍꯩ ꯆꯥꯔꯈꯨ ꯂꯩꯔꯛꯑ ꯑꯗꯨꯒ ꯂꯩ ꯖꯥꯔꯗꯨꯅ ꯏꯇꯥꯗꯒꯤ ꯂꯧꯔꯒꯦ ꯑꯗꯨꯒ ꯑꯩ ꯌꯨꯝꯗ ꯍꯟꯕꯒ ꯊꯥꯗꯣꯏꯅꯦ ꯑꯁ ꯈꯪꯗꯦ ꯍꯩ ꯂꯩ ꯊꯥꯕꯁꯦ ꯌꯥꯝ ꯄꯥꯝꯖꯩꯌꯦ ꯑꯗꯨꯒꯤꯅꯤꯗ ꯐꯇꯥ ꯑꯗꯣ ꯊꯝꯕꯥꯜ ꯆꯥꯔꯁꯨ ꯂꯧ ꯄ ꯌꯥꯔꯗꯤ ꯂꯧꯔꯛꯁꯤꯔꯣ ꯏ ꯇꯥ
ꯑꯣ ꯂꯧꯔꯛꯁꯤ ꯑꯗꯨꯕꯨꯗꯤ ꯊꯝꯕꯥꯜꯗꯨꯕꯨꯗꯤ ꯊꯥꯅꯤꯡꯉꯦ ꯊꯝꯕꯥꯜꯗꯨꯗꯤ ꯊꯥꯅꯤ ꯃꯤ ꯃꯤꯅ ꯊꯥꯕ ꯎꯕꯗꯤ ꯐꯖꯩꯌꯦ ꯃꯤꯅꯪꯉꯅꯤ ꯏꯁꯤꯡꯒ ꯍꯥꯞꯄꯒꯅꯦ ꯐꯖꯅ ꯊꯥꯕꯗꯣ ꯎꯕꯗꯅꯦ ꯒꯝꯂꯥꯗꯒ ꯇꯧꯔꯒ ꯑꯗꯨꯕꯨꯗꯤ ꯑꯩꯁꯨ ꯊꯥꯅꯤꯡꯉꯦ ꯊꯔꯣ ꯈꯛ ꯑꯗꯨꯅꯨ ꯑꯩꯁꯨ ꯑꯗꯨ ꯃꯣꯏꯗꯒꯤ ꯍꯣꯏ ꯑꯗꯨꯃꯥꯏꯅ ꯀꯣꯏ ꯆꯠꯄꯩꯗꯨꯅ ꯊꯔꯣ ꯊꯝꯕꯥꯜꯗꯨꯕꯨꯗꯤ ꯊꯔꯣ ꯃꯇꯝꯗꯤ ꯑꯣꯏꯗꯦ ꯍꯧꯖꯤꯛꯇꯣ ꯑꯗꯨ ꯈꯪꯗꯦꯅꯦ ꯊꯝꯃꯜꯅꯨꯕꯨꯗꯤ ꯀꯃꯥꯏꯅ ꯑꯗꯨꯝ ꯃꯣꯏꯗ ꯍꯥꯏꯍꯜꯂꯒ ꯑꯗꯨꯃꯥꯏꯅ ꯂꯧꯕ꯭ꯔꯥ ꯈꯣꯠꯄ꯭ꯔꯥ ꯑꯗꯨꯃꯥꯏꯅ ꯇꯧꯁꯦ ꯏꯇꯥ
ꯏꯇꯥ ꯏꯃꯥꯟꯅꯕꯤꯒꯤ ꯂꯩꯕꯗꯨꯗ ꯍꯥꯏꯒ꯭ꯔꯁꯦ ꯈꯔ ꯆꯥꯗ ꯐꯨꯛꯄꯤꯔꯝꯃꯣ ꯑꯩꯈꯣꯏꯗꯣ ꯁꯨꯃꯥꯏꯅ ꯌꯨꯝꯗ ꯊꯥꯖꯅꯤꯡꯉꯦ ꯌꯥꯝ ꯐꯖꯩ ꯈꯣꯠꯂꯤ ꯄꯥꯝꯃꯦ ꯍꯥꯏꯕꯗꯣ ꯍꯥꯏꯔꯨꯔꯒꯦ ꯑꯩ ꯅꯪꯅ ꯐꯣꯟꯗꯣ ꯀꯩꯅꯣ ꯇꯧꯗ꯭ꯔꯁꯨ ꯑꯩ ꯄꯩꯁꯥ ꯉꯁꯤꯗꯤ ꯏꯅꯥꯎꯅꯨꯄꯥꯗ ꯍꯥꯞꯄꯣꯅ ꯑꯩꯅ ꯍꯥꯏꯈꯤꯕꯅꯦ ꯐꯣꯟ ꯄꯩꯁꯥ ꯌꯥꯎꯗꯕꯁꯦ ꯑꯩꯁꯨ ꯌꯥꯝ ꯅꯨꯡꯉꯥꯏꯇꯦ ꯏꯃꯥꯟꯅꯕꯤ ꯏꯃꯥꯟꯅꯕꯗ ꯐꯣꯟ ꯇꯧꯅꯕ ꯃꯇꯝꯗ ꯐꯣꯟ ꯕꯦꯂꯦꯟꯁ ꯌꯥꯎꯗꯦ ꯍꯥꯏꯕꯁꯤ ꯅꯨꯡꯉꯥꯏꯇꯦ ꯃꯣꯏꯅꯁꯨ ꯍꯥꯞꯆꯤꯜꯂꯣ ꯑꯗꯨꯝ ꯍꯥꯏꯔꯝꯃꯦ ꯑꯩꯁꯨ ꯍꯥꯞꯀꯦꯅ ꯈꯜꯂꯤꯉꯩ ꯅꯦ ꯇꯧꯔꯛꯏꯁꯤꯁꯨ ꯏꯇꯥꯅ
ꯐꯔꯤ ꯏꯇꯥ ꯑꯗꯨꯗꯤ ꯏꯇꯥꯗꯣ ꯐꯤ ꯅꯨꯡꯁꯥꯔꯦ ꯍꯥꯏꯕꯅ ꯁꯥꯗꯣꯛꯑꯣ ꯑꯗꯨꯗꯨꯒ ꯑꯩꯁꯨ ꯀꯩꯅꯣ ꯇꯧꯔꯒꯦ ꯊꯕꯛ ꯀꯩꯀꯩ ꯇꯧꯔꯨꯒꯤꯒꯦ ꯑꯗꯣ ꯍꯣꯔꯦꯟ ꯅꯨꯡꯗꯥꯡꯗꯤ ꯑꯩꯗꯣ ꯀꯣꯜ ꯇꯧꯔꯛꯑꯒꯦ ꯑꯗꯣ ꯑꯩꯈꯣꯏ ꯃꯌꯥꯝꯗꯣ ꯀꯟꯐ꯭ꯔꯦꯟꯁ ꯊꯥꯔꯒꯅꯦ ꯑꯗꯒꯤ ꯀꯣꯏ ꯆꯠꯁꯦ ꯍꯥꯏꯕꯗꯣ ꯑꯗꯨꯒꯤ ꯈꯦꯆꯤ ꯆꯥꯟꯅꯕ ꯆꯠꯁꯦꯔꯥ ꯊꯝꯕꯥꯜ ꯂꯩ ꯃꯐꯝ ꯆꯠꯁꯦ ꯍꯥꯏꯕ꯭ꯔꯗꯣ ꯑꯗꯨ ꯈꯟꯅꯔꯁꯦ ꯏꯇꯥ ꯊꯝꯃꯤ
ꯍꯣꯍꯣꯍꯣꯏ ꯏꯇꯥ ꯏꯇꯥ ꯊꯝꯃꯣ ꯊꯝꯃꯣ